ꯎꯝ ꯇꯥꯏꯌꯦ
ꯎꯝ ꯇꯥꯒꯗꯤꯕ ꯑꯩꯅ ꯍꯥꯏꯗ꯭ꯔꯣ
ꯉꯁꯥꯏꯒꯤꯗꯨ ꯑꯩ ꯅꯦꯠꯋꯥ꯭ꯔꯛꯅ ꯎꯝ
ꯅꯪꯅ ꯑꯣꯏꯔꯝꯃꯅꯤꯀꯣ
ꯅꯠꯇꯦꯍꯦ ꯑꯩ
ꯑꯣ ꯅꯪꯒꯤ ꯅꯪꯒꯤ ꯅꯦꯠꯋꯥ꯭ꯔꯛꯇꯣ ꯈꯔ ꯅꯨꯡꯉꯥꯏꯇꯕ ꯃꯥꯜꯂꯦ ꯉꯁꯤꯒꯤ
ꯎꯝ ꯈꯪꯗꯦ ꯍꯧꯖꯤꯛꯇꯤ ꯌꯥꯝ ꯅꯨꯡꯉꯥꯏꯔꯦꯗ ꯌꯣ ꯇꯥꯔꯦ ꯍꯧꯖꯤꯛꯇꯤ
ꯀꯩꯒꯤꯅꯣ ꯍꯥ ꯏꯁ ꯍꯧꯖꯤꯛꯁꯦ ꯋꯥꯁꯦ ꯌꯥꯝ ꯇꯞꯅ ꯅꯨꯟ ꯉꯥꯡꯔꯛꯏꯍꯦ
ꯈꯔ ꯇꯨꯝ ꯇꯨꯝꯗ꯭ꯔꯤꯕꯅꯤ ꯇꯨꯝꯅ ꯇꯨꯝꯅꯈ꯭ꯔꯦꯕ ꯑꯗꯨꯒꯤꯅꯤꯗ
ꯅꯣꯛꯀꯅꯨ
ꯅꯣꯛꯅꯤꯡꯉꯤꯍꯦ ꯑꯩꯗꯤ
ꯑꯣ ꯑꯣ ꯅꯣꯛꯑꯣ ꯑꯗꯨꯗꯤ ꯑꯩꯅ ꯅꯪꯕꯨ ꯊꯃꯣꯏꯁꯦꯡꯅ ꯅꯨꯡꯁꯤꯔꯒ ꯇꯧꯔꯗꯤ
ꯑꯗꯨ ꯑꯥꯗꯨ ꯃꯣꯏꯒ ꯃꯣꯏꯒꯤ ꯔꯨꯝꯒꯗ ꯅꯪꯒꯤ ꯔꯨꯝꯗꯣ ꯎꯝ ꯂꯥꯛꯅꯕ꯭ꯔꯥ
ꯑꯥꯎ ꯅꯛꯅꯩꯌꯦ
ꯑꯩꯒꯤ ꯔꯨꯝ ꯑ ꯃꯣꯏꯒꯤ ꯔꯨꯝ ꯑꯁꯤꯗ ꯂꯩꯌꯦꯗꯅ ꯑꯗꯣ ꯑꯩ ꯍꯧꯖꯤꯛ ꯗꯅ ꯑꯁꯤꯗ꯭ꯨꯔꯝꯗ
ꯎꯝ
ꯑꯗꯨꯒ ꯍꯦꯛ ꯊꯪꯅꯩꯌꯦꯕ ꯏꯆꯦꯒꯤ ꯔꯨꯝ ꯑꯃ ꯂꯩꯌꯦꯕ ꯑꯗꯨꯒꯤꯅꯤꯗꯥ ꯃꯥꯁꯨ ꯉꯁꯥꯏꯗꯩ ꯀꯣꯜꯗꯣ ꯌꯥꯝ ꯇꯧꯔꯝꯕꯅꯤ ꯅꯨꯄꯥ ꯂꯥꯛꯄꯗꯒꯤ ꯀꯣꯜ ꯏꯆꯦꯅꯤꯗ ꯏꯆꯦ ꯑꯃ
ꯑꯣ
ꯃꯄꯥ ꯂꯥꯛꯄꯗꯒꯤ ꯀꯣꯜꯒ ꯊꯝꯈ꯭ꯔꯕ ꯃꯥꯜꯂꯦ
ꯀꯤꯕ ꯃꯥꯜꯂꯦ
ꯅꯪꯁꯨ ꯑꯗꯨꯃꯥꯏꯟ ꯇꯧꯕ꯭ꯔꯥ
ꯑꯩꯗꯤ ꯃꯄꯥꯟꯗꯅꯦ ꯑꯩꯗꯤ ꯃꯅꯨꯡꯗ ꯅꯠꯇꯦ ꯃꯅꯨꯡꯗ ꯀꯣꯜ ꯇꯧꯗꯦ ꯑꯩꯗꯤ
ꯀꯩꯒꯤꯔꯣ
ꯇꯧꯅꯤꯡ ꯇꯧꯅꯤꯡꯗꯦ ꯅꯨꯡꯉꯥꯏꯇꯕꯀꯣ ꯃꯣꯏ ꯇꯨꯝꯨꯔꯀꯥꯟꯗ ꯀꯩꯅꯣ ꯑꯗꯨꯝ ꯋꯥꯔꯤ ꯁꯥꯔꯒ ꯂꯩꯔꯁꯨ ꯅꯨꯡꯉꯥꯏꯇꯕꯀꯣ
ꯑꯩꯁꯨ ꯃꯄꯥꯟ ꯊꯣꯛꯁꯤꯔꯥ ꯈꯪꯗꯦꯅꯦ ꯑꯗꯨꯗꯤ
ꯏꯁ ꯊꯣꯛꯀꯅꯣꯗ ꯅꯣꯏꯗꯣ ꯇꯜꯂꯦ ꯑꯩꯗꯤ ꯅꯣꯏ ꯅꯣꯏ ꯈꯨꯟꯗꯣ ꯃꯄꯥꯟ ꯊꯣꯛꯅꯤꯡꯉꯥꯏ
ꯍꯣꯏ ꯑꯩꯈꯣꯏꯗꯗꯤ ꯀꯥꯡ ꯌꯥꯝ ꯆꯤꯛꯑꯦꯕ
ꯀꯥꯡ ꯌꯥꯥꯝꯃꯅꯤ ꯍꯣꯏ
ꯎꯝ ꯀꯥꯡ ꯌꯥꯝꯃꯦ ꯅꯨꯡꯗꯥꯡ ꯑꯣꯏꯔꯗꯤ ꯀꯥꯡ ꯉꯥꯛꯇ
ꯎꯝ
ꯅꯣꯢ ꯑꯗꯥꯏꯗꯤ ꯀꯥꯡ ꯌꯥꯝꯗ꯭ꯔꯣ
ꯌꯥꯝꯗꯦ
ꯑꯁ ꯑꯩꯗꯤ ꯑꯩꯅ ꯈꯟꯕꯗꯗꯤ ꯅꯣꯏ ꯅꯣꯏꯈꯨꯜꯗ ꯀꯥꯡ ꯌꯥꯝꯗꯧ ꯃꯥꯜꯂꯤꯅꯦ
ꯑꯩꯈꯣꯏ ꯑꯀꯥ ꯑꯥ ꯀꯩꯅꯣ ꯆꯤꯡꯗ ꯀꯥꯡ ꯌꯥꯝꯗꯕꯅꯦ
ꯑꯣ ꯑꯣ
ꯈꯪꯗ꯭ꯔꯣ
ꯑꯩꯗꯤ ꯌꯥꯝꯃꯦ
ꯑꯗꯨ ꯑꯥ ꯑꯁꯤ ꯁꯤ ꯅꯣꯅꯦꯗ ꯅꯣꯅꯦꯗꯗꯤ ꯈꯪꯗꯦꯀꯣ ꯑꯩꯈꯣꯏ ꯈꯨꯟꯅꯗꯤ ꯀꯥꯡ ꯌꯥꯝꯗꯦꯕ
ꯎꯝ ꯊ ꯎꯝ
ꯅꯥꯟ ꯌꯥꯔ ꯍꯦ ꯍꯦ ꯎꯁꯣꯏ ꯎꯁꯣꯏꯒꯤ ꯑꯣ ꯎꯄꯥꯟ ꯎꯁꯣꯏꯒꯤ ꯎꯄꯥꯟ ꯀꯩꯅꯣꯗꯗꯤ ꯀꯥꯡ ꯌꯥꯝ ꯌꯥꯝꯃꯦ ꯑꯗꯨꯕꯨ ꯌꯨꯝꯗ ꯍꯥꯏꯕꯅꯤꯅ ꯌꯨꯝꯗꯗꯤ ꯌꯥꯝꯗꯦ ꯍꯥꯏꯕꯀꯣ
ꯣꯖꯤ ꯍꯧ ꯇꯥꯏ ꯇꯥꯏ
ꯀꯩꯅꯣ ꯇꯨꯃꯤꯟꯅ ꯂꯩꯕꯗꯣ
ꯀꯩꯁꯨ ꯇꯧꯗꯦꯅ ꯕꯣꯜ ꯌꯦꯡꯅꯤꯡꯗ꯭ꯔꯣ
ꯌꯦꯡꯅꯤꯡꯗꯦꯗ
ꯌꯦꯡꯉꯨꯅꯣ ꯉꯟꯅ ꯇꯨꯝꯃꯣ
ꯇꯨꯝꯕ ꯃꯇꯝ ꯂꯩꯇꯦ ꯍꯌꯦꯡꯁꯦ ꯀꯩꯅꯣ ꯑꯈꯣꯏ ꯏꯆꯦ ꯑꯣ ꯃꯣꯏꯒꯤ ꯃꯤ ꯅꯣꯏ ꯈꯨꯟꯗꯩ ꯂꯥꯛꯀꯅꯤ ꯍꯥꯏꯌꯦ
ꯎ ꯑꯁ ꯂꯥꯛꯀꯗꯧ ꯃꯥꯟꯗꯦꯗ
ꯂꯥꯛꯀꯅꯤ ꯍꯥꯏꯌꯦꯕ ꯑꯁꯤ ꯀꯩꯅꯣ ꯑꯁꯤ ꯅꯣꯅꯦꯗ ꯀꯩꯅꯣ ꯀꯥꯕꯁꯤꯡꯗꯣ
ꯎꯝ
ꯃꯣꯏꯕꯨ ꯄꯨꯔꯒ ꯂꯥꯛꯀꯦ ꯍꯥꯏꯌꯦ
ꯑꯗꯨ ꯈꯪꯗꯦꯅꯤ ꯑꯩꯅ ꯈꯟꯕꯗꯗꯤ ꯂꯥꯛꯗꯧ ꯃꯥꯟꯗꯦ
ꯑꯗꯨꯗ ꯑꯩꯈꯣꯏꯒꯤ ꯏꯅꯝꯃꯗꯣ ꯀꯩꯅꯣ ꯑꯃꯨꯛ ꯍꯥꯏꯔꯀꯥꯟꯗ ꯎꯝ ꯃꯤ ꯑꯅꯤꯒꯤ ꯁꯤꯠ ꯂꯩ ꯍꯥꯏꯌꯦ ꯑꯗꯨ ꯑꯗꯨꯗ ꯎꯝ
ꯅꯍꯕ꯭ꯔꯣꯃꯥꯗꯣ ꯅꯃꯟꯗꯨ ꯅꯥꯕ꯭ꯔꯣ ꯍꯥꯏꯕ
ꯍꯧꯖꯤꯗꯤ ꯈꯔ ꯐꯔ ꯀ꯭ꯔꯣ ꯃꯥ ꯂꯩ
ꯎꯝ ꯅꯥꯒꯅꯨ ꯍꯥꯏꯔꯅꯤ
ꯑꯗꯣ ꯃꯥꯗꯣ ꯆꯠꯀꯦ ꯍꯥꯏꯔ ꯀꯩꯅꯣ ꯍꯥꯏꯕꯤꯌꯦ ꯍꯥꯏꯌꯦꯕ
ꯑꯣ ꯑꯁ ꯅꯪꯗꯤ ꯌꯦꯡꯒꯦ ꯇꯧꯔꯅꯤ ꯂꯥꯎ ꯆꯠꯀꯗ꯭ꯔꯣꯅꯣ
ꯑꯩꯪꯒꯤꯦ ꯑꯩꯕꯨ ꯆꯠꯂꯣ ꯑꯃꯣꯏ ꯂꯥꯛꯑꯒ ꯆꯠꯄ ꯌꯥꯏ ꯍꯥꯏꯔꯗꯤ ꯆꯀ ꯆꯀꯗ ꯃꯂꯀꯣ
ꯆꯠꯂꯣ ꯆꯠꯂꯣ ꯅꯣꯏꯗꯤ ꯃꯔꯥꯡ ꯌꯥꯝ ꯑꯣꯄꯅꯤꯅ
ꯅꯠꯇꯦ ꯑꯩꯅ ꯍꯥꯏꯕꯗꯤ ꯎ ꯅꯣꯏ ꯈꯨꯟꯒꯤ ꯒꯥꯔꯤꯗꯣ
ꯀꯩ ꯍꯧꯗ
ꯃꯤꯑꯣꯏ ꯈꯨꯟꯒꯤ ꯒꯥꯔꯤꯗꯣ ꯑꯁꯤꯗ ꯂꯥꯛꯑꯗꯤ ꯑꯃꯨꯛ ꯍꯟꯕ ꯀꯥꯟꯗ ꯍꯪꯒꯗꯧ ꯃꯥꯜꯂꯦ ꯍꯥꯏꯕꯅꯤ ꯑꯩꯈꯣꯏꯁꯨ
ꯑꯣꯝ ꯅꯪꯁꯨ ꯆꯠꯀꯦꯔꯣ
ꯎꯝ
ꯆꯂꯣ ꯆꯂꯣ ꯑꯦꯗꯤꯅ ꯑꯃꯕꯨ ꯆꯍꯅꯤ ꯍꯥꯏꯅꯤ
ꯈꯪꯗ꯭ꯔꯤꯅ ꯍꯌꯦꯡꯩꯅ ꯈꯪꯒꯅꯤ
ꯑꯗꯤ ꯁꯤꯗ ꯂꯥꯛꯍꯟꯅꯤꯡꯗꯦꯕ ꯅꯪꯕꯨꯣ
ꯀꯩꯅꯣ
ꯇꯥꯡꯉ ꯌꯥꯝꯃꯤ ꯑꯁꯤꯗ
ꯑꯩꯈꯣꯏꯒꯤ ꯌꯨꯝꯗ ꯀꯥꯡ ꯌꯥꯝꯂꯤꯔ ꯅꯣꯏ ꯈꯨꯟꯗ ꯀꯥꯡ ꯌꯥꯝ ꯑꯣꯏꯔꯝꯃꯤ
ꯑꯗꯨꯒꯤꯅꯦ ꯑꯩꯅ ꯁꯤꯗ ꯂꯥꯛꯍꯟꯅꯤꯡꯗ꯭ꯔꯤꯁꯤꯅꯦ ꯀꯥꯡꯉꯦ ꯑꯃ ꯀꯥꯡꯁꯦ ꯑꯗꯩ ꯀꯩꯗꯧꯔꯅꯤꯅ
ꯅꯣꯏ ꯅꯣꯏ ꯈꯨꯟꯗ ꯂꯩꯔꯣꯏ ꯑꯩ
ꯀꯩꯇ꯭ꯔꯁꯨ ꯂꯝꯕꯤꯗꯣ ꯀ ꯌꯥꯝꯕꯅꯦ
ꯎꯝ
ꯂꯝꯕꯤꯗ ꯄꯥꯎ ꯀꯥꯡ ꯌꯥꯝꯕꯅꯦꯕ
ꯑꯗꯨ ꯂꯥꯔꯒꯀꯣ ꯎꯝ ꯅꯣꯏ ꯈꯨꯟꯗ ꯈꯔ ꯂꯦꯞꯄꯒꯨꯝꯕ ꯑꯗꯨꯒꯨꯝꯕꯗꯨꯣ ꯇꯧꯅꯤꯡꯗꯦꯕ ꯑꯩꯁꯦ ꯑꯗꯨ ꯅꯣꯏ ꯈꯨꯟꯒꯤ ꯐꯔꯤꯗ ꯆꯂꯗꯤ ꯃꯥꯒꯤ ꯌꯨꯝꯗ ꯆꯠꯁꯦ ꯑꯗꯨꯗ ꯍꯥꯏꯔꯗꯤ ꯇꯜꯂꯦꯕ
ꯑꯗꯨꯏꯅꯦ ꯆꯠꯅ ꯆꯠꯀꯅ ꯅ ꯌꯨꯝꯝꯗ ꯌꯥꯝ ꯅꯨꯡꯉꯥꯏꯅ ꯂꯩꯊꯣꯛꯑꯣ
ꯑꯣ ꯑꯩ ꯑꯩ ꯑꯩꯕꯨꯁꯨ ꯀꯧꯔꯒ ꯂꯩꯈ꯭ꯔꯦ ꯂꯥꯛꯈ꯭ꯔꯣ ꯂꯥꯛꯈ꯭ꯔꯣ ꯍꯥꯏꯔꯒ
ꯑ ꯀꯩꯅꯣ ꯀꯅꯥꯅ ꯀꯧꯕ꯭ꯔꯣꯅ ꯏꯃꯥꯟꯅꯕꯤꯁꯤꯡꯅ ꯑꯉꯥꯡ ꯅꯨꯄꯤ ꯑꯁꯤ ꯑꯉꯥꯡ ꯅꯨꯄꯤꯁꯤ ꯂꯩꯕ꯭ꯔꯥ ꯑꯗꯨꯗ
ꯅꯠꯇꯦ ꯑꯩꯈꯣꯏꯒꯤ ꯀꯩ ꯍꯥꯏꯁꯤꯔꯥ ꯑꯩꯈꯣꯏ ꯏꯕꯣꯛꯈꯣꯏꯒꯤ ꯃꯆꯁꯨꯁꯤꯡꯀꯣ
ꯎꯝ ꯑꯗꯨꯗ ꯃꯣꯏ ꯌꯨꯝꯗ ꯂꯩꯕ꯭ꯔꯣ
ꯎ ꯃꯣꯏ ꯐꯦꯃꯤꯂꯤ ꯀꯩꯅꯣ ꯃꯣꯏꯒꯤ ꯀꯩ ꯍꯥꯏꯁꯤꯔꯣ ꯑ
ꯔꯦꯟꯗꯣ ꯭ꯔꯦꯟ ꯂꯩꯕ꯭ꯔꯣ
ꯎꯝ
ꯎꯝ ꯎꯝ
ꯑꯩꯈꯣꯏꯅ ꯁ꯭ꯀꯨꯜ ꯀꯥꯔꯒ ꯂꯩꯕꯔꯕ꯭ꯔꯣ
ꯎꯝ
ꯑꯗꯨ ꯊꯕꯛ ꯂꯩꯌꯦ ꯍꯥꯏꯕꯀꯣ ꯃꯥꯅ ꯍꯥꯏꯔꯛꯄ ꯑꯗꯨꯒꯤ ꯂꯥꯈꯣ ꯂꯥꯈꯣ ꯍꯥꯏꯔꯒ ꯂꯩꯌꯦꯕ
ꯑꯁ ꯅꯍꯥꯟ ꯂꯩꯔꯒ ꯆꯠꯈꯨꯔꯅꯁꯨ ꯍꯧꯖꯤꯛꯇꯤ ꯆꯠꯀꯅꯦꯕ
ꯑꯩꯁꯨ ꯆꯠꯅꯤꯡꯗꯕꯅꯦꯕ
ꯎꯝ
ꯊꯕꯛꯇꯨꯒ ꯐꯪꯗꯦ ꯇꯧꯔꯁꯤꯔ
ꯑꯗꯨꯅꯦꯕ
ꯇꯧꯔꯔꯣꯏꯁꯤꯔꯣ ꯑꯗꯣ ꯑꯁ ꯒ꯭ꯌꯥꯟ ꯇꯥꯗ꯭ꯔꯦꯅꯦ ꯑꯩꯔꯤꯁꯦ
ꯒ꯭ꯌꯥꯟ ꯇꯥꯣꯏ
ꯒ꯭ꯌꯥꯟ ꯇꯥꯗ꯭ꯔꯦ ꯀꯃꯥꯏꯅ ꯇꯧꯔꯒꯦ ꯐꯠꯀꯦꯔꯣꯀꯣ
ꯎꯝ
ꯅꯪ ꯀꯩꯅꯣ ꯂꯥꯁ ꯌꯔꯁꯨ ꯀꯩꯅꯣ ꯅꯅꯦꯗ ꯂꯩꯕ꯭ꯔꯣ
ꯂꯩꯗꯦꯦ ꯌꯥꯝꯇꯕ
ꯃꯥꯁꯨ ꯂꯩꯇꯦꯕꯣ
ꯎꯝ
ꯍꯧꯖꯤꯛꯀꯥꯟꯅ ꯂꯥꯛꯀꯗꯧꯕ
ꯍꯥꯏꯗꯤ ꯒ꯭ꯌꯥꯟ ꯇꯥꯗꯦ
ꯌꯥꯔꯦ ꯒꯌꯥꯟ ꯍꯥꯏꯗꯤ
ꯑꯣ ꯑꯣ ꯂꯥꯛꯀꯅꯤ ꯂꯥꯛꯀꯅꯤ ꯃꯊꯪ ꯊꯥꯗ꯭ꯔꯥ
ꯑꯥ
ꯅꯪ ꯂꯩꯔꯝꯗꯧ ꯃꯥꯟꯗ꯭ꯔꯅꯦ ꯅꯪ ꯑꯃꯨ ꯆꯠꯈ꯭ꯔ ꯐꯗꯧ ꯃꯥꯥꯟꯅꯤ
ꯑꯩ ꯂꯩꯥꯏꯔꯤꯁꯨ ꯑꯩꯕꯨ ꯎꯔꯗ ꯑꯩꯈꯣꯏ ꯈꯨꯟꯒꯤ ꯃꯤꯁꯤꯡꯁꯨ ꯑꯩꯕꯨ ꯎꯔꯦ ꯑꯗꯨꯅꯤ
ꯀ ꯀꯔꯤꯒꯤ
ꯅ ꯄꯥꯟꯊꯣꯠꯦ
ꯎꯝ ꯊꯒꯅꯦ ꯊꯀꯅ
ꯃꯄꯥꯟ ꯊꯣꯛꯇꯕꯒꯤ ꯍꯥꯏꯁꯤꯀꯣ ꯈꯪꯗꯦ ꯕꯖꯥꯔꯒꯨꯝꯕ ꯆꯠ ꯐꯠꯇꯕ ꯑꯗꯨ ꯅꯠꯇ꯭ꯔꯒ ꯏꯆꯦꯒꯤ ꯌꯨꯝꯗꯗꯤ ꯅꯨꯡꯇꯤꯒꯤ ꯑꯗꯨꯨꯝ ꯆꯠꯂꯦꯕ ꯑꯩꯈꯣꯏꯒꯤ ꯂꯝꯕꯤꯗꯤ ꯑꯗꯨꯝ ꯎꯕꯅꯤ ꯑꯩꯕꯨ ꯑꯗꯨꯕꯨ ꯑꯁ ꯀꯦ ꯍꯥꯏꯁꯤꯔꯥ ꯈꯪꯗꯦ ꯃꯄꯥꯟ ꯊꯣꯛꯇꯕ ꯍꯥꯏꯌꯦ ꯑꯗꯨ ꯑꯗꯨ ꯆꯠꯂꯒ ꯂꯩꯔꯁꯨꯀꯣ ꯃꯄꯥꯟ ꯊꯣꯛꯇꯕ ꯍꯥꯏꯌꯦꯕ ꯑꯩꯕꯨ
ꯃꯁꯛꯁꯨꯦ ꯐꯖꯕꯅꯤꯅ ꯅꯪꯣꯏꯁꯨ ꯆꯠꯊꯣꯛꯅꯕ
ꯑꯒꯤ ꯃꯨꯁ ꯐꯖꯕꯅ ꯃꯂ ꯊꯈꯤ ꯇꯧꯕꯅ ꯃꯦ
ꯑꯩ ꯑꯩꯒꯤ ꯃꯤꯠꯇꯗꯤ ꯅꯁꯤ ꯌꯥꯝ ꯐꯖꯩꯕ
ꯑꯦꯁ ꯌꯥꯗꯕꯅꯤ ꯌꯥꯗꯕꯅꯤꯅꯦ
ꯑꯩꯒꯤ ꯃꯤ ꯕꯦꯔꯥ ꯂꯩꯕꯩꯔꯥ ꯈꯪꯗꯦ ꯅꯪꯁꯤ ꯎꯕꯗ ꯌꯥꯝ ꯏꯪ ꯎꯕꯗꯒ ꯌꯥꯝ ꯏꯪ ꯇꯞꯄꯤ ꯃꯥꯜꯂꯦꯕ
ꯑꯗꯨ ꯋꯥꯔꯤꯣꯔ ꯃꯥꯂꯤꯕꯤ
ꯎꯝ ꯅꯪꯒꯤ ꯈꯣꯟꯖꯦꯜꯁꯨ ꯌꯥꯝ ꯅꯨꯡꯁꯤꯕ
ꯗꯦ ꯅꯠꯇꯦ ꯑꯥ ꯀꯩꯅꯣ ꯑ ꯅꯨꯄꯤ ꯑꯃ ꯑ ꯅꯨꯄꯤ ꯑꯃꯀꯣ
ꯀꯅꯥ
ꯑꯥ
ꯎꯝ
ꯑꯥ ꯅꯨꯄꯤ ꯑꯃꯅ ꯑꯩꯕꯨ ꯑꯥ ꯂꯥꯛꯑ ꯀꯥꯡꯗꯤ ꯌꯥꯝ ꯏꯪꯅ ꯏꯪ ꯇꯞꯄꯦ ꯍꯥꯏꯌꯦ ꯑꯗꯨꯒꯤ ꯅꯨꯡꯁꯤꯌꯦ ꯍꯥꯏꯌꯦ ꯑꯩꯕꯨ ꯎꯔꯒꯀꯣ꯫ ꯁꯨꯝ ꯌꯦꯡꯕꯗ ꯑꯗꯨꯝ ꯅꯨꯡꯁꯤꯌꯦ ꯍꯥꯏꯕ ꯑꯗꯨ ꯈꯔ ꯂꯩꯔꯀꯥꯟꯗ ꯑꯩꯒꯤ ꯆꯤꯟꯗꯨ ꯍꯨꯝ ꯍꯨꯝ ꯍꯨꯝ ꯏ ꯌꯥꯝ ꯀꯟ ꯍꯥ ꯍꯥ ꯑ ꯑꯩ ꯇꯨꯝ ꯆꯕꯦꯠ ꯆꯕꯦꯠ ꯃꯣꯏꯕꯨꯁꯨ ꯑꯗꯨꯝ ꯐꯒꯤꯒꯨꯝꯕ ꯑꯗꯨꯝ ꯇꯧꯔꯒ ꯉꯥꯡꯕꯒꯤ ꯏꯁ ꯌꯦꯡꯕ ꯀꯥꯟꯗꯤ ꯍꯦꯛ ꯂꯥꯛꯔꯒ ꯌꯦꯡꯉꯨꯔ ꯀꯥꯟꯗꯤ ꯎꯝ ꯅꯁꯛꯇꯣ ꯌꯥꯝꯅ ꯏꯪꯅ ꯏꯪ ꯇꯞꯄꯦ ꯑꯗꯨꯒ ꯍꯧꯖꯤꯇꯤ ꯂꯣꯏꯔꯦꯍꯦ ꯍꯥꯏꯔꯛꯑꯦꯕ ꯎꯍꯨꯝ ꯍꯨꯝ ꯅꯪꯅꯔꯣ ꯑꯍꯥ ꯍꯥ
ꯑꯩꯅ ꯑꯣꯏꯔꯝꯒꯅꯤ ꯍꯟꯗꯛ ꯃꯔꯛꯁꯦ ꯌꯥꯗ꯭ꯔꯦꯕ ꯅꯪ
ꯅꯪꯅ ꯑꯣꯏꯕ ꯃꯥꯂꯦꯕ
ꯀꯣꯜ ꯇꯧꯔꯛꯑꯣ ꯀꯣꯜ ꯇꯧꯔꯛꯑꯣ ꯉꯥꯛꯇ ꯅꯪꯗꯤ꯫
ꯍꯥ ꯍꯥ ꯍꯥ
ꯅꯆꯦ ꯀꯧ ꯅꯆꯦ ꯁ ꯁꯥꯎꯔꯅꯤ ꯍꯥꯏꯔꯁꯨ ꯅꯪꯗꯤ ꯑꯗꯨꯝ ꯀꯣꯜ ꯇꯧꯔꯛꯑꯣ ꯉꯛꯇ ꯍꯥꯏꯕꯅꯤꯅ
ꯂꯥꯛꯅꯤꯡꯉꯦ
ꯏꯅꯦ ꯅꯪ ꯍꯥꯏꯕꯗꫭ ꯏꯟꯗ꯭ꯔꯗꯤ ꯅꯨꯡꯉꯥꯏꯇꯦꯕ꯫
ꯑꯩ ꯍꯥꯏꯁꯨ ꯍꯥꯏꯗꯕꯒꯤ ꯋꯥꯗꯣ ꯍꯥꯏꯔꯛꯀꯅꯨꯗ꯫
ꯍꯥꯏꯔ ꯑꯩꯅ ꯈꯪꯗꯔꯒ ꯅꯪ ꯀꯥꯎꯈ꯭ꯔꯦ ꯂꯣꯏꯅ꯫
ꯀꯔꯝꯀꯥꯟꯗ
ꯏꯕꯥꯅꯤꯒꯤ ꯊꯥꯏꯅꯒꯤ ꯋꯥꯔꯤꯗꯨ ꯅꯪ ꯀꯥꯎꯈ꯭ꯔꯕꯣ꯫
ꯑꯍꯥ ꯍꯥ ꯍꯥ
ꯀꯥꯎꯔꯕ ꯃꯥꯜꯂꯤꯗ
ꯍꯥ ꯍꯥ ꯅꯣꯛꯄꯨ ꯅꯣꯛꯅꯤꯉꯦꯍ‌ꯦ꯫
ꯅꯣꯛꯑꯣ ꯐꯖꯅ ꯅꯣꯛꯑꯣ
ꯑꯁꯤ ꯑꯩꯈꯣꯏꯒꯤ ꯍꯨꯏ ꯃꯆꯥꯁꯦ ꯅꯨꯞ ꯅꯨꯄꯥ ꯊꯤꯕꯒꯤꯔꯥ ꯀꯔꯤ ꯇꯧꯕꯒꯤꯔ ꯉꯁꯤꯗꯣ ꯑꯣ ꯄꯨꯔꯤ ꯁꯦꯝꯕꯗꯣ꯫
ꯎꯝ
ꯑꯗꯨꯁꯨ ꯆꯥꯗꯦ ꯀꯩꯒꯤꯅꯣ ꯃꯥꯗꯣ ꯎꯝ ꯎꯝ ꯃꯕꯨꯛ ꯀꯔꯤ ꯑꯉꯥꯡꯗꯨ ꯄꯨꯈꯔ‌ꯦ ꯄꯨꯈ꯭ꯔꯦꯕ ꯅꯨꯄꯥ ꯑꯥ ꯀꯩꯅꯣ ꯅꯨꯄꯥ ꯊꯤꯈ꯭ꯔꯦꯕ ꯃꯥꯗꯣ ꯑꯗꯨꯒꯤ
ꯃꯌꯨꯝ ꯄꯥꯟꯈ꯭ꯔꯦ
ꯌꯨꯝ ꯄꯥꯟꯗꯦꯗ ꯑꯩꯒꯤ ꯌꯨꯝꯗ ꯑꯗꯨꯝ ꯂꯩꯌꯦ ꯍꯦꯍꯥꯍꯥ
ꯍꯥ ꯍꯥ ꯍꯥ